ꯍꯜꯂꯣ ꯍꯜꯂꯣ
ꯍꯜꯂ
ꯑꯣ ꯇꯔꯔꯕꯣ ꯇꯥꯔꯦ ꯇꯥꯔꯦ ꯅꯪꯗ ꯋꯥꯏꯔ ꯅꯨꯡꯉꯥꯏꯇꯕ꯭ꯔꯣ ꯀꯩꯅꯣ ꯇꯥꯔꯕꯣ
ꯇꯥꯔꯕ ꯎꯝ ꯇꯥꯔꯔꯕꯣ
ꯑꯥ
ꯇꯥꯔꯕꯣ ꯎꯝ ꯅꯦꯠꯋꯥꯛꯀ ꯅꯨꯡꯉꯥꯏꯅꯗ꯭ꯔ ꯃꯥꯜꯂꯦ ꯅꯦꯠꯋꯥꯛꯀ ꯅꯨꯡꯉꯥꯏꯅꯗ꯭ꯔ ꯃꯥꯜꯂꯦ
ꯅꯦꯠꯋꯥꯛ ꯅꯦꯠꯋꯥꯛ ꯅꯪꯅ ꯅꯨꯡꯉꯥꯏꯇꯕ ꯑꯣꯏꯔꯝꯒꯅꯤ ꯑꯩꯒꯤ ꯀꯩꯅꯣ ꯇꯧꯗꯣꯏ
ꯅꯨꯡꯔꯕ
ꯄꯥꯎꯦ ꯎ ꯂꯩꯌꯕꯁꯤ ꯀꯅꯥ
ꯃꯥꯅꯦ ꯃꯥꯅꯦ ꯑꯗ ꯑꯩ ꯈꯣꯟꯖꯦꯜꯁꯤ ꯀꯩꯝ ꯇꯠꯇ꯭ꯔꯕ ꯀꯃꯥꯏꯅ ꯇꯧꯔꯒꯦ ꯐꯖꯅ ꯑꯗꯨꯝ ꯇꯥꯔꯕꯣ ꯑꯩꯒꯤ ꯀꯣꯟꯖꯦꯟ ꯖꯤ ꯐꯖꯅ
ꯎ ꯎ ꯎ ꯎꯝ ꯎꯝ ꯑꯗꯣ ꯃꯁꯤ ꯂꯩꯔꯗꯤ ꯀꯩꯝꯇ ꯇꯧꯔꯏ ꯑꯣ ꯐꯂ ꯂꯩꯒꯦꯔꯣ
ꯌꯥꯝ ꯅꯨꯡꯉꯥꯏꯇꯦꯕꯣ
ꯅꯪ ꯀꯩꯅꯩꯅꯣ ꯑꯩ ꯈꯣꯟ ꯇꯥꯗ꯭ꯔꯣ ꯅꯠꯇ꯭ꯔꯥ ꯀꯩ ꯇꯥꯏ ꯇꯥꯏ ꯅꯪ ꯉꯥꯡꯕ ꯇꯥꯏ ꯑꯡ ꯈꯣꯡꯃꯣꯏ ꯈꯨꯝꯗꯕ
ꯑꯣꯁ ꯄꯦꯔꯥ ꯀꯥꯗ꯭ꯔꯣ ꯅꯪ ꯑꯗꯨꯗꯤ ꯎꯊꯣꯛꯄꯅꯤꯗ ꯉꯁꯤꯗꯤ ꯄꯥꯎꯁꯤ ꯅꯨꯡꯉꯥꯏ ꯅꯨꯡꯉꯥꯏꯕ ꯑꯗꯨ ꯊꯣꯝꯖꯤꯟꯗ꯭ꯔꯣ ꯃꯅꯤꯡ ꯃꯃꯥꯡꯗꯒꯤ
ꯅꯪ ꯇꯣꯂꯣꯞ ꯆꯪꯉꯀꯣ ꯆꯂꯣ ꯆꯪ ꯅꯪ ꯅꯨꯡꯉꯥꯏꯔꯛꯏꯁꯤꯅ ꯅꯪ ꯄꯥꯎꯁꯤꯅ
ꯊꯂꯣ ꯀ ꯋꯥꯔꯤꯅꯦ ꯗ ꯌꯥꯝ ꯅꯨꯡꯉꯥꯏ ꯇꯃꯤꯗꯥ ꯅꯨꯡꯉꯥꯏꯇ꯭ꯔꯕꯅꯦ ꯅꯪꯕꯣ ꯅꯨꯡꯉꯥꯏꯔꯝꯒꯅꯤꯗ
ꯎ ꯃꯥ ꯍꯥꯏꯔꯦꯟ ꯃꯥꯥꯏꯗꯤ ꯑꯣꯏꯗꯦꯅ
ꯀꯩꯅꯣ ꯀꯥ ꯍꯦꯟꯅ ꯀꯩꯅꯣ ꯀꯥ ꯍꯦꯟꯅ ꯅꯨꯡꯉꯥꯏꯇꯦꯁꯤ ꯀꯩꯒꯤꯅꯣ ꯍꯥꯏꯥꯏꯁ ꯀꯩꯗꯧꯔꯒꯦ ꯍꯥꯏꯁꯤꯕꯣ
ꯑ ꯑꯦꯛꯖꯥꯝ ꯍꯩꯗꯣꯛꯑꯦꯅꯦ ꯑꯦꯛꯖꯥꯝ ꯍꯩꯗꯣꯛꯑꯦ ꯑꯗꯨꯗꯨꯒꯤ ꯃꯥꯔꯛꯇꯣ ꯀꯩꯁꯨ ꯌꯥꯝ ꯋꯥꯡꯕꯣꯏꯔꯗꯤ ꯍꯟꯗꯛꯇꯤ ꯄꯥꯁ ꯅꯨꯅꯤꯠꯂ ꯇꯧꯕꯕꯣ
ꯎꯝ ꯉ ꯍꯥꯏꯗꯣꯏꯔꯥ
ꯎ ꯅꯅꯥ ꯂꯩ ꯂꯅꯤ
ꯎꯝ ꯀꯃꯥꯏꯅ ꯇꯧꯈ꯭ꯔꯒꯦ ꯑꯗꯨꯗꯤ
ꯀꯨꯃꯥꯏꯅ ꯇꯧꯈꯒꯦꯕꯨ ꯀꯣꯂꯦꯖ ꯃꯤꯡ ꯆꯟꯕ ꯍꯧꯔꯛꯑꯅꯤ
ꯀꯣꯂꯦꯖ ꯀꯥꯅꯕ ꯍꯧꯔꯛꯑꯅꯤ ꯍꯟꯗꯛꯇꯤ ꯊꯥꯔꯠ ꯁꯦꯝꯗꯗꯤ ꯈꯥ ꯐꯖꯅ ꯇꯧꯔꯅꯤ ꯄ꯭ꯂꯦꯁꯁꯨ ꯆꯥꯡꯅꯥ ꯀꯥꯏ ꯑ
ꯀꯩꯅꯣ ꯑꯩ ꯆꯃꯥꯏꯗꯣꯛꯑꯒ ꯑꯅ ꯈꯔ ꯂꯥꯛꯆꯔꯤ ꯀꯅꯥ
ꯂꯥꯛꯇꯔꯦ ꯍꯥꯏꯗꯤ ꯏꯃꯥꯟꯅꯕ ꯑꯅꯧꯕ ꯍꯥꯏꯗꯤ ꯀꯣꯂꯦꯖꯇ ꯆꯪꯈ꯭ꯔꯦꯕ
ꯑꯣ ꯅꯣꯏ ꯍꯥꯟꯅ ꯄꯨꯜꯂꯝꯕ
ꯌꯥꯁ ꯈꯅꯒꯤ ꯇꯂꯅꯇꯥ
ꯑꯣ ꯑꯗꯨꯏꯗꯤ ꯀꯣꯂꯦꯖ ꯆꯠꯄ ꯅꯨꯡꯉꯥꯏꯔꯅꯤ ꯑꯗꯨꯗꯤꯀꯣ
ꯁꯤꯀ ꯇꯦꯗꯤꯤ ꯀꯔꯁꯤꯦ ꯀꯅꯤ ꯃꯥꯥꯏꯤꯅꯦ ꯇꯥꯏ ꯆꯠ ꯑꯣꯏꯦ ꯁꯤꯗꯤ ꯌꯥ ꯊꯉ
ꯑꯗꯨ ꯀꯩꯅꯣ ꯑꯦꯛꯖꯥꯝ ꯍꯥꯏꯗꯣꯛꯑꯒ ꯑꯗꯨꯨꯃꯤ ꯂꯩꯁꯜꯂꯤꯁꯤ ꯀꯩꯅꯣ ꯆꯥꯕ ꯊꯛꯄꯁꯨ ꯀꯔꯤꯝ ꯍꯥꯏꯔꯛꯇꯦ
ꯠ ꯂꯥꯎꯕ ꯑꯦꯛꯖꯥꯝ ꯍꯩꯗꯣꯛꯑꯒ ꯅꯪꯒꯤ ꯀꯣꯂꯦꯖꯀꯤ ꯑꯦꯛꯖꯥꯝ ꯍꯗꯣꯛꯄꯗꯨ ꯀꯩ ꯆꯥꯈꯤꯒꯦꯅꯦ
ꯑꯦ ꯑꯗꯨꯨꯏꯁꯨꯨ ꯀꯩꯅꯅꯦ ꯑꯩꯈꯣꯏꯒꯤꯗꯨꯗꯤ ꯑꯩꯈꯣꯏꯒꯤꯅꯤꯗꯅ ꯅꯣꯏꯒꯤꯅ ꯑꯃꯨꯛ
ꯑꯈꯣꯏ ꯑꯈꯣꯏꯖꯀ ꯑꯩꯣꯏꯒꯤꯅꯤ ꯀꯩꯅꯣ
ꯅꯠꯇꯦꯗ ꯍꯥꯏꯗꯤ ꯑꯩꯈꯣꯏꯒꯤꯗꯨꯗꯤ ꯆꯠꯂꯒ ꯈꯣꯠꯠꯇ ꯇꯧꯔꯒ ꯑꯗꯨꯝ ꯄꯣꯠꯇꯣ ꯀꯩꯅꯣ ꯇꯧꯋꯤꯗꯅ ꯅꯣꯏꯗꯨꯅꯗꯤ ꯂꯨꯍꯟꯗꯦꯗꯅ ꯅꯣꯏꯅ ꯑꯃꯨꯛ ꯈꯤꯇꯪ ꯂꯨꯔꯤꯕꯅꯤꯅ ꯀꯩ ꯍꯥꯏꯇꯥꯔꯦ ꯈꯤꯇꯪ ꯍꯔꯥꯎ ꯐꯣꯡꯗꯣꯛꯐꯝꯗꯤ ꯌꯥꯏꯗꯅ ꯌꯥꯗ꯭ꯔꯣ ꯑꯦ ꯆꯝꯅ ꯇꯨꯃꯤꯟꯅ ꯂꯣꯏꯁꯪꯈꯤꯗꯨꯗꯤ ꯐꯖꯗꯦꯗꯅ ꯏꯅꯥꯎ ꯑꯃ ꯀꯩ ꯑꯃ ꯀꯩꯅꯣ ꯁ꯭ꯀꯨꯜ ꯀꯩꯅꯣ ꯍꯥꯏꯇꯥꯔꯦ ꯑꯐꯕꯗ ꯇꯝꯃꯤ ꯈꯣꯠꯂꯤ ꯍꯥꯏꯕꯒꯤ ꯀꯩ ꯍꯥꯏꯇꯥꯔꯦ ꯅꯨꯡꯗꯥꯡ ꯈꯔ ꯇꯧꯕ ꯌꯥꯏꯗꯅ ꯍꯜꯂꯣ ꯍꯂꯣ ꯍꯜꯂꯣ ꯇꯥꯕ꯭ꯔꯣ
ꯇꯗ꯭ꯔꯣ
ꯇꯥꯔꯦ ꯇꯥꯔꯦ ꯅꯪ ꯅꯦꯠꯅ ꯌꯥꯝ ꯅꯨꯡꯉꯥꯏꯇꯦꯗ ꯅꯪꯒꯤ
ꯑꯩꯒꯤ ꯑꯩ ꯀꯩꯅꯣ ꯁꯝꯕꯩꯅꯦ ꯏꯌꯔꯚꯠꯇ ꯁꯝꯕꯩꯅꯦ
ꯅꯪ ꯅꯦꯠꯋꯥꯛ ꯅꯨꯡꯉꯥꯏꯇꯕ꯭ꯔꯥ ꯀꯩꯅꯣ
ꯇꯥꯔꯕꯣ ꯐꯖꯅꯥ ꯍꯜꯂꯣ
ꯍ ꯊ
ꯌꯥꯝ ꯅꯨꯡꯉꯥꯏꯇ꯭ꯔꯦꯕꯣ ꯅꯪ ꯀꯣꯜꯁꯦ
ꯦ ꯂꯣꯍ ꯂꯣ ꯇꯥꯕ ꯂꯣ ꯇꯥꯕ ꯂꯣ
ꯇꯥꯔꯦ ꯇꯥꯔꯦ ꯇꯥꯔꯦ ꯌꯥꯝ ꯅꯨꯡꯉꯥꯏꯇꯕ ꯉꯁꯤꯗꯤ ꯀꯩ ꯍꯥꯏꯇꯥꯔꯦ ꯅꯪꯅ ꯅ ꯍꯦꯛꯆꯕꯤꯔꯦ ꯀꯩꯅꯣ ꯀꯩ ꯍꯥꯏꯇꯥꯔꯦ ꯄꯨꯔꯥ ꯇꯥꯟꯅꯗꯕ ꯆꯞ ꯃꯥꯟꯅꯔꯦꯕ ꯑꯩꯅ ꯁꯨꯝ ꯂꯥꯎ ꯂꯩꯔꯦ ꯅꯪ
ꯏꯁꯁ ꯅꯪ ꯍꯥꯏꯕꯗ ꯑꯩꯅ ꯇꯥꯏꯗ
ꯎꯝ ꯑꯣꯟꯊꯣꯛꯄꯅꯤꯗ ꯑꯗꯨ ꯑꯣꯏꯇꯥꯔꯒꯗꯤ
ꯎ ꯇ ꯇ ꯌꯦꯁꯤ ꯉ ꯁꯥꯏ ꯆꯥꯕꯗ ꯀꯩꯅꯣ ꯆꯥꯈꯤꯒꯦ ꯉꯁꯥꯏ ꯆꯥꯕꯗꯣ ꯑꯦ ꯀꯥꯎꯈ꯭ꯔꯦꯅꯦ
ꯎꯝ ꯏꯟꯖꯥꯡꯁꯦ ꯍꯥꯎꯔꯝꯗꯧꯗꯤ ꯃꯥꯟꯗ꯭ꯔꯦ ꯍꯥꯎꯇꯥꯔꯒꯗꯤ ꯅꯤꯡꯁꯤꯡ ꯂꯩꯒꯗꯕꯅꯦ
ꯏꯟꯁꯥꯡꯒꯤ ꯋꯥꯗꯤ ꯍꯥꯎꯕꯩꯅꯦ ꯍꯥꯎꯃꯟꯗꯅ ꯀꯥꯎꯕ
ꯃꯥꯅꯦ ꯃꯥꯅꯦ ꯃꯥꯅꯦ ꯍꯥꯎꯃꯟꯗꯅ ꯏꯟꯁꯥꯡꯁꯦ ꯀꯥꯎꯅꯔꯤꯅꯤꯅꯦ ꯇꯧꯔꯤꯁꯦ
ꯀꯩ ꯅꯁꯦ ꯆꯥ ꯅꯦꯕ ꯍꯣꯡꯅꯔꯥ ꯉꯔꯥꯡꯁꯦ ꯁꯧꯈꯒꯔꯤ ꯅꯨꯃꯤꯗꯥꯡꯗ ꯆꯥꯕꯀꯣ ꯉꯁꯥꯏ ꯑꯌꯨꯛ ꯑꯩ ꯀꯅꯥꯒ ꯆꯥꯃꯤꯟꯅꯦ ꯕ꯭ꯔꯦꯟꯁꯦ ꯌꯥꯗ꯭ꯔ ꯃꯥꯜꯂꯤꯕꯣ
ꯕ꯭ꯔꯦꯟ ꯏꯁ ꯅꯣꯠ ꯕ꯭ꯔꯦꯟꯅꯤꯡꯡ ꯇꯧꯔꯦ ꯍꯧꯖꯤꯛꯀꯥꯟꯁꯦ
ꯑꯩ ꯆꯉ ꯆ ꯎ ꯃꯥꯟꯅꯦ ꯑꯦ ꯑꯩꯕꯨ ꯆꯥꯛ ꯆꯥꯈꯤꯕ꯭ꯔꯅꯦ ꯉꯁꯤ
ꯑꯁ ꯑꯣꯟꯊꯣꯛꯄꯅꯤꯍꯦ ꯀꯩꯅꯣꯒꯤ ꯍꯧꯖꯤꯛꯀꯥꯟꯁꯤ ꯀꯣꯏꯕ ꯂꯥꯡꯕꯤ ꯈꯔ ꯆꯠꯄ꯭ꯔꯣ ꯀꯃꯥꯏꯅ ꯇꯧꯒꯦ ꯅꯨꯡꯁꯤꯠ ꯃꯈꯣꯜꯁꯦ ꯌꯥꯝ ꯍꯧꯏꯗ
ꯆꯠꯇꯦ ꯑꯩ ꯃꯊꯛꯇ ꯂꯩꯕꯩꯅꯤ ꯅꯨꯡꯁꯤꯠ ꯅꯨꯡꯁꯤꯠ ꯃꯈꯣꯟ ꯇꯥꯕ꯭ꯔꯥ ꯍꯥꯏꯁꯦ
ꯑꯩ ꯑꯩ ꯏꯪꯀꯥ ꯂꯩꯁꯤꯗ ꯅꯪ ꯀꯣꯏꯕ ꯂꯥꯡꯕ ꯆꯠꯂꯤꯔꯁꯤꯅꯦ ꯑꯩꯈꯣꯏ ꯏꯃꯥꯟꯅꯕꯁꯤꯡꯗꯣ ꯃꯣꯏꯁꯨ ꯍꯧꯔꯛꯑꯝꯕꯅꯦ ꯉꯁꯤ ꯏꯁꯩ ꯂꯩꯃꯥꯜꯂꯦꯕꯀꯣ
ꯀꯥꯏꯗ
ꯑꯥ ꯑꯗꯨꯗꯤ ꯈꯪꯗ꯭ꯔꯦ ꯑꯗꯨ ꯏꯁꯩ ꯂꯩ ꯃꯥꯜꯂꯦ ꯑꯗꯣ ꯏꯁꯩ ꯆꯠꯁꯦ ꯈꯣꯠꯁꯦꯅ ꯍꯧꯔꯛꯑꯝꯕꯅꯦ ꯑꯗꯣ ꯑꯩꯗꯣ ꯋꯥꯔꯕ ꯑꯩꯗꯣ ꯄꯣꯊꯥꯅꯤꯡꯉꯕꯀꯣ ꯇꯧꯋꯦ ꯇꯧꯔꯦ ꯇꯧꯔꯦ ꯇꯧꯔꯤ ꯂꯝꯍꯥꯡꯗ ꯀꯩꯗꯗꯤ ꯅꯠꯇꯕꯀꯣ ꯈꯣꯏꯒꯤ ꯀꯩ ꯍꯥꯏꯇꯥꯔꯦ ꯀꯦꯝꯄꯁ ꯀꯨꯝꯕꯗ ꯀꯦꯝꯄꯁ ꯀꯨꯝꯕꯗ ꯑꯗꯨꯝ ꯇꯧꯅ ꯃꯥꯜꯂꯦꯕ ꯀꯣ ꯑꯗꯨꯗꯤ ꯏꯁꯩ ꯆꯠꯂꯨꯁꯤ ꯇꯧꯔꯝꯃꯅꯤ
ꯑꯣ ꯑꯗꯨ ꯀꯩꯁꯨ ꯌꯥꯝꯅ ꯆꯥꯎꯅ ꯆꯥꯎꯅ ꯇꯧꯕꯗꯤ ꯑꯣꯏꯔꯝꯃꯣꯏ
ꯆꯥꯎꯈ ꯍꯥꯏꯁꯦ ꯑꯗꯨꯝ ꯆꯥꯎꯗꯤꯅꯦ ꯍꯥꯏꯇꯥ ꯔꯦ ꯃꯣꯏ ꯃꯅꯨꯡꯗ ꯀꯩꯅꯣ ꯇꯧꯔꯒꯀꯣ ꯀꯦꯝꯄꯁ ꯃꯅꯨꯡꯗ ꯇꯧꯔꯒ ꯑꯗꯨꯝ ꯈꯔ ꯑꯗꯨꯝ ꯆꯥꯎꯅꯤ ꯍꯥꯏꯇꯥꯔꯦ ꯄꯪꯆꯥꯎ ꯆꯥꯎꯕꯃꯨꯛꯇꯤ ꯅꯠꯇ꯭ꯔꯅꯁꯨ ꯑꯗꯨꯝ ꯀꯩ ꯍꯇꯥꯔꯦ ꯄꯨ ꯄꯤꯛꯄꯃꯛꯇꯨꯗꯤ ꯑꯣꯏꯔꯔꯣꯏ ꯍꯥꯏꯇꯥꯔꯦ
ꯑꯣ ꯀꯟ ꯀꯟꯁꯔꯠ ꯂꯣ ꯅꯠꯇ꯭ꯔ ꯀꯩꯅꯣ
ꯀꯟꯁꯔꯠꯃꯛꯇꯤ ꯃꯥꯟꯗꯦ ꯃꯣꯏꯒꯤ ꯀꯩ ꯁꯥꯇ꯭ꯔꯁꯤꯡꯒꯤ ꯀꯩ ꯍꯥꯏꯇꯥꯔꯦ ꯀꯩꯅꯣꯒꯤ ꯇꯣꯛꯑꯝꯗꯥꯏꯒꯤ ꯐꯤꯌꯔ ꯋꯦꯜꯒꯨꯝꯕ ꯄꯤꯅꯕꯒꯤ ꯑꯗꯨꯃꯥꯏꯅ ꯁꯤꯟꯕꯅꯦ ꯍꯥꯏ ꯇꯔ
ꯀ ꯀꯥꯏ ꯋꯥꯏꯔꯗꯅꯣ
ꯀꯔꯤ
ꯀꯥꯏ ꯋꯥꯥꯏꯇꯅꯣ
ꯑꯥ ꯀꯩꯅꯣꯗ ꯑꯣꯏꯔꯝ ꯃꯥꯜꯂꯦ ꯀꯥꯟꯆꯤꯄꯨꯔ ꯀꯥꯟꯆꯤꯄꯨꯔꯔꯣꯝ ꯑꯗꯥꯏꯋꯥꯏꯗ ꯑꯣꯏꯔꯝ ꯃꯥꯜꯂꯦ
ꯎ ꯎꯝ ꯀꯣꯏꯗꯤ ꯂꯥꯛꯄꯤꯗ
ꯀꯔꯤ
ꯀꯥꯟꯆꯤꯄꯨꯔ ꯑꯣꯏꯗꯤ ꯂꯞꯃꯜꯂꯦꯕ
ꯂꯥꯞꯄ ꯍꯥꯏꯁꯦ ꯀꯩꯅꯣꯅꯦ ꯍꯧꯖꯤꯛꯀꯥꯟꯗꯤ ꯒꯥꯔꯤꯒꯤ ꯃꯇꯝꯅꯤ ꯀꯩꯗꯧꯔꯒꯦ ꯄ꯭ꯔꯥ ꯆꯠꯂꯨꯔꯒ ꯑꯗꯨꯝ ꯄ꯭ꯔꯞ ꯄ꯭ꯔꯞ ꯋꯥꯔꯛꯄ ꯌꯥꯄꯅꯤꯅ
ꯎꯝ
ꯃꯣꯏꯁꯨ ꯗꯨꯝꯗꯥꯡ ꯇꯧꯔꯤꯅꯦ ꯍꯥꯏꯇꯥꯔꯦ
ꯑꯩꯒꯤ ꯍꯟꯗꯛꯀꯤ ꯁꯤꯝꯁꯦ ꯀꯩꯅꯣ ꯇꯧ ꯋꯥꯔꯤ ꯁꯥꯟꯅꯕ ꯈꯣꯠꯅꯕ ꯊꯤ ꯅꯨꯡꯉꯥꯏꯇꯦ ꯍꯥꯏꯕ ꯅꯦꯠꯋꯥꯛ ꯅꯨꯡꯉꯥꯏꯇꯕꯤꯔ ꯅꯠꯇ꯭ꯔꯒ ꯂꯣꯏ ꯇꯧꯕꯖꯥꯔ
ꯈꯪꯗꯦꯅꯦ ꯋꯥꯁꯦ ꯏꯇꯥ ꯇꯥꯅꯗꯕꯩ ꯇꯥꯏꯞ ꯑꯗꯨꯝ ꯇꯧꯋꯦ ꯍꯟꯗꯛ ꯃꯔꯁꯦ ꯀꯃꯥꯏꯅ ꯇꯧꯅꯣ ꯈꯪꯗꯦ ꯅꯦꯋꯥꯛꯁꯦ ꯌꯥꯝ ꯅꯨꯡꯉꯥꯏꯇ꯭ꯔꯕ ꯀꯩꯅꯣ ꯈꯪꯗꯦꯗ ꯄꯨꯟꯁꯤꯁꯤꯅ ꯃꯔꯣꯝ ꯄꯨꯟꯁꯤ ꯇꯥꯔꯕꯅꯦ
ꯌꯥꯗ꯭ꯔꯦ ꯀꯩꯗꯧꯔꯝꯃꯤꯒꯦ ꯍꯧꯖꯤꯛꯄꯣ
ꯄꯥꯝꯕꯅꯤ ꯈꯤꯇꯪ ꯍꯣꯡꯕꯅꯦ ꯅꯪꯒꯤ ꯇꯔꯪ ꯐꯣꯡꯁꯤꯜꯂꯣ ꯍꯥꯏꯕ꯭ꯔꯣ ꯀꯒꯤꯅꯣ
ꯌꯥꯏ ꯌꯥꯏ ꯀꯝꯖꯣꯔꯣ ꯀꯝꯖꯣꯔꯣ
ꯋꯥꯁ ꯋꯥꯜ ꯇꯥꯕ꯭ꯔ ꯑꯃꯨꯀꯣ ꯁꯤꯁꯤ ꯄꯥꯏꯒꯗꯕ ꯑꯗꯨꯗꯨꯒ ꯁꯤꯁꯤ ꯋꯥꯈꯣꯟ ꯇꯥꯕ ꯌꯦꯡꯉꯨꯀꯣ ꯇꯥꯗ꯭ꯔꯣ
ꯇꯥꯏꯔꯦ ꯇꯥꯔꯦ ꯌꯥꯝꯍꯩꯔꯦ ꯌꯥꯝꯍꯩꯔꯦ ꯌꯥꯝ ꯏꯝ ꯄ꯭ꯔꯨꯞꯃꯦ ꯂꯩꯔꯝꯃꯦ
ꯍꯥꯏꯖꯜꯂꯦ
ꯌꯥꯝꯍꯩꯔꯦ ꯌꯥꯝꯍꯩꯔꯦ ꯉꯁꯤꯁꯤꯕꯨ ꯀꯃꯥꯏ ꯀꯃꯥꯏ ꯇꯧꯔ ꯂꯦꯟꯈ꯭ꯔꯒꯦ ꯄꯨꯟꯁꯤꯁꯤꯕꯨꯣ
ꯉꯗꯤ ꯂꯥꯏꯔꯤꯛ ꯈꯔ ꯄꯥꯁꯤꯟꯈ꯭ꯔꯦ ꯒꯦꯝ ꯈꯔ ꯁꯥꯟꯅꯈ꯭ꯔꯦ
ꯑꯦ ꯑꯣ ꯍꯧꯖꯤꯛꯀꯥꯟꯒꯤꯃꯤ ꯊꯥꯕꯩꯔ ꯑꯄꯣ ꯀꯃꯥꯏꯅ ꯇꯧꯕꯅꯣ ꯒꯦꯝ ꯒꯦꯝ ꯒꯦꯝꯗ ꯇꯧ ꯂꯩꯔꯝꯃꯤꯁꯤꯕꯣ
ꯊꯥꯕꯨꯗꯤ ꯌꯥꯕꯅꯦ ꯁꯨꯝ ꯉ ꯄꯣꯊꯥꯕ ꯑꯣꯏꯅꯔ
ꯇꯔꯤꯕ
ꯉꯏ ꯂꯩꯇ ꯌꯥꯝ ꯍꯦꯟꯖꯟꯅꯗꯤ ꯇꯜꯂꯤ
ꯀꯔꯤ
ꯄꯩꯁꯥ ꯌꯥꯝ ꯍꯦꯟꯖꯟꯟꯅꯗꯤ ꯁꯥꯟꯅꯗꯦ ꯈꯔ ꯈꯔ ꯁꯥꯟꯅꯕ ꯋꯥꯅꯤ
ꯑꯗꯨꯕꯨꯗꯤ ꯏꯄꯛꯅꯨꯡꯗꯒꯤ ꯑꯗꯨꯝ ꯅꯞꯠꯇꯅ ꯂꯩꯔꯝꯃꯤꯅꯀꯣ ꯊꯥꯠꯇꯣꯛꯄ ꯉꯝꯗꯣꯏꯕꯤꯅꯤꯅ ꯇꯧꯔꯤꯁꯦꯩꯅ ꯍꯥꯏꯅꯈꯤꯕꯁꯦꯀꯣ
ꯑꯗꯨꯅꯦ
ꯑꯗꯨ ꯌꯥꯝ ꯅꯨꯡꯉꯥꯏꯇꯦ ꯇꯥꯎ
ꯑꯣ ꯑꯗꯨꯗꯤ ꯑꯩ ꯀꯩꯅꯣ ꯁꯤꯜꯂꯒ ꯌꯦꯡꯉꯁꯤ ꯌꯦꯡꯅꯤꯡ
ꯀꯔꯤ ꯋꯥ
ꯑꯩ ꯈꯣꯟꯖꯦꯜ ꯌꯥꯝ ꯅꯨꯡꯉꯥꯏꯇꯦ ꯍꯥꯏꯔꯣ
ꯅꯪ ꯀꯩꯅꯣ ꯀꯩꯅꯣ ꯇꯧꯋꯦ ꯣ ꯑꯣ ꯀꯩ ꯍꯥꯏꯇꯥꯔꯦ ꯄꯨꯔꯥ ꯇꯥꯗꯕ ꯃꯛꯁꯨ ꯅꯠꯇꯦꯕꯀꯣ ꯄꯈꯣꯏꯁꯤ ꯑꯃꯨꯛ ꯇꯔ ꯑꯃꯨꯛ ꯄꯤꯛ ꯑꯃꯨꯛ ꯀꯦ ꯇꯔꯦ ꯑꯗꯨꯃꯥꯏꯅ ꯇꯧ ꯂꯣꯏꯔꯦ ꯅꯪꯒꯤꯁꯦ ꯅꯪꯅꯦ ꯋꯥꯔꯤ ꯌꯥꯝ ꯅꯨꯡꯉꯥꯏꯇ ꯃꯥꯂꯦꯀꯣ
ꯅꯦꯠꯋꯥꯛ ꯑꯣꯏꯔꯝꯃꯣꯏ ꯑꯩ ꯁꯤꯗꯤ ꯂꯥꯛ ꯑꯗꯨꯑꯣꯏꯗꯤ ꯌꯦꯡꯉ ꯑꯩ ꯑꯃꯨꯛꯀ ꯇꯧꯔꯛꯀꯦ ꯑꯗꯨꯗ ꯑꯗꯨ ꯌꯦꯡꯉꯁꯤ
ꯍꯣꯏ ꯍꯣꯏ ꯍꯣꯏ ꯐꯔꯦ ꯐꯔꯦ ꯌꯥꯝ ꯅꯨꯡꯉꯥꯏꯇ꯭ꯔꯦ ꯅꯣꯡꯃꯃꯛꯁꯦ ꯑꯩ ꯊꯝꯖꯜꯂꯒꯦꯀꯣ
ꯎꯝ
ꯇꯥꯕ꯭ꯔꯣ ꯍꯜꯂꯣ ꯑꯣ ꯅꯪ ꯑꯩ ꯀꯩꯅꯣ ꯇꯧ ꯌꯥꯗ꯭ꯔꯦꯅ ꯑꯝꯇ ꯊꯝꯃꯨꯅꯦ
ꯊꯝ ꯌꯥꯗꯔꯥꯕꯣ
ꯑꯥ ꯑꯩ ꯊꯝ ꯌꯥꯗ꯭ꯔ ꯃꯥꯜꯗ ꯑꯩꯒꯤ ꯀꯩꯅ ꯇꯧꯔꯦ ꯐꯣꯟꯗꯦ ꯍꯡ ꯆꯠꯂꯦ ꯀꯩꯅꯣ ꯇꯧꯔꯦ
ꯑꯩꯁꯨꯦ ꯆꯪ ꯌꯥꯗꯦꯅꯦ ꯌꯥꯗꯦꯅꯦ
ꯑꯣ ꯌꯥꯗꯦꯕꯀꯣ